ꯍꯜꯂꯣ ꯍꯜꯂꯣ ꯇꯥꯏꯌꯦ ꯇꯥꯏꯌꯦ ꯀꯃꯥꯏ ꯀꯃꯥꯏ ꯇꯧꯔꯤꯅꯣ
ꯅꯨꯡꯉꯥꯏꯔꯤꯌꯦ ꯑꯗꯨꯝ ꯅꯨꯡꯉꯥꯏꯔꯤ ꯍꯥꯏꯇꯥꯔꯦ
ꯎ
ꯑꯩꯟꯟꯗꯤ ꯄꯗꯤ ꯏꯣ ꯀꯃꯟ ꯀꯣ ꯇꯧꯔꯗꯤ ꯍꯦꯒ ꯅꯒꯔ
ꯑꯩꯁ ꯉꯁꯥꯏꯗ ꯑꯩ ꯅꯨꯄꯥ ꯑꯃꯒ ꯋꯥꯔꯤ ꯁꯥꯟꯅꯩ ꯀꯅꯥꯅꯣ ꯈꯪꯗꯦ ꯑꯩꯁꯨ ꯑꯗꯨꯗꯒꯤꯅꯤꯅꯦ ꯀꯅꯥꯅꯣ ꯈꯪꯗꯦ
ꯔꯒꯦꯔꯣ
ꯍꯣꯏ
ꯅꯪꯅ ꯇꯧꯕ꯭ꯔꯣ ꯃꯣꯏꯅ ꯇꯧꯔꯕ꯭ꯔꯣ
ꯃꯣꯏꯅ ꯇꯧꯔꯛꯄꯅꯦ ꯀꯅꯥ ꯀꯅꯥꯅꯣ ꯈꯪꯒꯦꯍꯦ
ꯑꯦ ꯌꯥꯝ ꯐꯥꯏꯀꯣ ꯑꯩ ꯃꯗꯤ ꯀꯅꯥꯅ ꯇꯧꯔꯗꯤ
ꯇꯦꯛꯁ ꯀꯊꯥꯖꯤ ꯂꯩꯅꯦ ꯆꯠ ꯆꯥꯠꯅꯤ
ꯉꯅꯥ ꯇꯧꯔꯣ ꯀꯒꯦꯔ ꯈꯗꯦ
ꯑꯩ ꯁꯥꯊꯤꯕ꯭ꯔꯥ ꯈꯪꯗꯔꯦꯅꯦ
ꯑꯁ ꯈꯤꯗꯦꯗ
ꯑꯩꯁꯦ ꯃꯠꯇ ꯃꯥꯕꯨ ꯑꯣꯏꯔꯨ ꯁꯤꯟꯇꯦꯛ ꯁ ꯃꯥꯟꯕ ꯑꯣꯏꯔꯝꯒꯨꯅꯦ ꯍꯥꯏ
ꯍ
ꯆꯍꯤ ꯑꯃ ꯑꯅꯤ ꯂꯩꯔꯗꯤ ꯑꯁ ꯑꯩꯁꯨ ꯐꯤꯒꯔ ꯌꯥꯝ ꯇꯥꯔꯛꯀꯅꯤꯗ
ꯀꯩꯁꯨ ꯐꯤꯀꯔ ꯁꯦꯝꯃꯤ ꯏꯅꯦꯗ
ꯑꯩꯁꯨ ꯐꯤꯒꯔ ꯁꯦꯝꯕ ꯍꯧꯔꯒꯦ ꯌꯥꯗ꯭ꯔꯦ ꯑꯁ
ꯌꯥꯗ꯭ꯔꯦ ꯑꯩꯁꯨ ꯑꯁ ꯊꯕꯛꯁꯨ ꯁꯨꯗꯦ
ꯋꯥꯀꯤꯡ ꯆꯕ ꯍꯧꯎꯔꯁꯦꯔ ꯈꯪ꯭ꯔꯦ ꯋꯥꯀꯤꯡ ꯆꯗ꯭ꯔꯁꯨ ꯑꯁ ꯈꯅꯦ ꯀꯣꯟꯁꯦ ꯌꯥꯝꯅ ꯍꯥꯏꯕ ꯌꯥꯗ꯭ꯔꯦ ꯑꯩꯁꯦ ꯋꯦꯠꯁꯦ ꯌꯥꯝꯃꯟꯕꯒꯤ ꯎ
ꯑꯥ ꯑꯁꯤꯗ ꯂꯥꯛꯑꯣ ꯑꯣꯀꯡ ꯁꯥꯔꯁꯦ
ꯕꯦꯠ ꯍꯟꯊꯗꯣꯏꯔꯣ
ꯍꯣꯏ ꯍꯤꯀꯤꯡꯒꯨꯝꯕꯀꯣ ꯍꯗ꯭ꯔꯗꯤ ꯑꯃꯨꯛ ꯀꯔꯤ ꯀꯔꯤꯅꯣ ꯆꯁꯤꯟꯗꯣꯏꯅꯦ ꯍꯟꯗ꯭ꯔꯗꯤ ꯎꯝ
ꯑꯩꯈꯣꯏꯒꯤ ꯂꯩꯁꯥꯕꯤꯗꯨꯗꯤ ꯑꯁ ꯖꯤꯝꯗ ꯆꯠꯄ ꯃꯥꯜꯂꯦꯍꯦ
ꯅꯅꯣ
ꯅꯪ ꯂꯩ ꯃꯤꯟꯅꯔꯤꯗ
ꯂꯩ ꯍꯥꯏꯕ
ꯄꯨꯂꯤꯁ ꯅꯨ ꯄꯗ
ꯑꯩꯁꯦ ꯀꯅꯥꯅꯥ ꯏꯅ
ꯎ ꯃꯒꯤ ꯏꯁꯇ ꯇꯁ ꯇꯣ ꯏꯅ ꯀꯥꯏꯗꯁꯄ ꯃꯥꯂꯦ ꯃꯥꯗꯤ ꯁꯗ꯭ꯔꯁꯨ ꯌꯥꯔꯦꯗ
ꯃꯥꯗꯤ ꯆꯠꯇ꯭ꯔꯁꯨ ꯌꯥꯔꯦ ꯑꯩꯈꯣꯏꯅꯦ ꯆꯠꯀꯗꯕꯁꯦ
ꯀ
ꯃꯥꯗꯤꯜꯂꯤ ꯆꯥꯏ ꯃꯥꯂꯦꯕ ꯌꯥꯗ꯭ꯔꯦꯕ
ꯃꯥꯏ ꯁꯥꯡꯕ ꯀꯔ ꯍꯣꯗꯅꯤ
ꯑꯩꯈꯣꯏꯅꯦ ꯇꯧꯒꯗꯕ ꯗꯥꯩꯇꯦꯡ ꯍꯧꯔꯅꯤ ꯉꯁꯤꯗꯒꯤ
ꯑꯁ ꯍꯥꯎꯗ꯭ꯔꯤꯔꯤꯕꯣ
ꯍꯗ꯭ꯔꯤ ꯅ ꯍꯥꯟꯗꯗꯒꯤ ꯍꯧꯔꯤꯅꯤ ꯍꯧꯔꯅꯤ ꯍꯧꯔꯅꯤ ꯍꯧꯅꯤ ꯅꯤ ꯍꯥꯏꯔꯒ ꯍꯦꯛ ꯍꯦꯛ ꯍꯦꯛꯇ ꯎꯔꯗꯤ ꯌꯥꯗꯅꯤ ꯍ
ꯎꯕ ꯌꯥꯗꯦꯕ
ꯍ ꯑꯗꯨꯅꯤ ꯌꯥꯔꯦꯕ ꯈꯥꯡꯕ ꯉꯝꯅꯦꯕ ꯈꯥꯡꯕ ꯌꯥꯝ ꯀꯜ ꯌꯥꯝ ꯁꯣꯜꯂꯦꯕ
ꯑꯣꯏꯣꯏꯗꯤ ꯁ ꯃꯃꯤꯅꯤ
ꯑꯩꯈꯣꯏꯗꯤꯀꯣ ꯋꯀꯤꯡ ꯆꯠꯁꯦ ꯍꯥꯏꯔꯒ ꯑꯗꯨꯝ ꯐꯃꯨꯡꯗ ꯋꯀꯤꯡ ꯆꯠꯂꯤ
ꯎꯝ
ꯅꯉꯥꯏꯕꯅꯦ ꯐꯝꯃꯨꯡ ꯀꯕ ꯀꯦꯡ ꯆꯕꯁꯨ
ꯑꯗꯨ ꯑꯣꯏꯔꯗꯤ ꯐꯤꯒꯔ ꯌꯥꯝ ꯇꯥꯒꯅꯤꯌꯦ
ꯑ ꯊꯗꯤꯀꯣ ꯑꯁ ꯍꯥꯏꯥꯏ ꯀꯅꯣ ꯃꯤꯅꯦ ꯄꯥꯝꯃ ꯐꯤꯒꯔꯅꯦ
ꯎꯝ
ꯁꯤ
ꯄꯥꯝꯕ꯭ꯔꯥ ꯄꯥꯝꯗꯕꯔꯥ ꯈꯪꯗ꯭ꯔꯦꯍ
ꯍ ꯎ
ꯑꯦ ꯑꯗꯣ ꯄꯨꯂꯤꯁ ꯅꯨꯄꯤꯗ ꯄꯨꯂꯤꯁꯅ ꯄꯤꯗꯣ ꯑꯣ ꯃꯥꯗꯣ ꯀꯅꯥꯒ ꯀꯅꯥꯒ ꯀꯣꯏꯅꯕ꯭ꯔꯅꯦ
ꯑꯗꯨ ꯅꯨꯄꯤꯗꯤ ꯌꯥꯝ ꯂꯥꯏꯕꯅꯤꯗ ꯃꯥꯒꯤꯗꯤ ꯀꯔꯤ ꯀꯔꯤꯅꯣ ꯅꯥꯒꯅꯥꯅꯨ ꯄꯨꯁꯜꯂꯒꯥꯏ
ꯑꯁ ꯑꯁꯤꯗꯗꯤ ꯂꯩꯇ꯭ꯔꯦꯃ ꯆꯠꯈ꯭ꯔꯦ
ꯀꯗꯅ
ꯈꯪꯗꯦ ꯑꯥꯗ ꯂꯩꯒ ꯍꯥꯏꯕꯅꯦ ꯀꯗꯥꯏꯗ ꯂꯩꯕ꯭ꯔꯥ ꯈꯪꯗꯦ ꯀꯔꯤ ꯊꯕꯛ ꯇꯧꯔꯤꯅꯣ ꯂꯩꯔꯤꯅꯣ ꯑꯁꯤꯗꯀꯣ ꯃꯥꯒꯤ ꯄꯣ ꯆꯩꯁꯤꯡꯗꯣ ꯂꯣꯏꯅ ꯂꯣꯠꯂꯒ ꯂꯥꯛꯑꯒ ꯂꯣꯏ ꯄꯨꯁꯤꯟꯈ꯭ꯔꯦ ꯔꯦꯟ ꯃꯃꯜꯒ ꯄꯤꯒꯤ ꯄꯤꯗꯦ ꯍꯥꯏꯌꯦꯦ ꯊꯥ ꯑꯅꯤ ꯑꯍꯨꯝꯒꯤ ꯂꯣꯏꯔꯦ
ꯃꯣꯏꯣꯏ ꯃꯣꯏꯌꯦ ꯃꯃꯥꯅꯁꯨ ꯄꯤꯗꯕ꯭ꯔꯥꯅꯦ
ꯄꯤꯗꯕꯔꯦ ꯈꯪꯗ꯭ꯔꯦ ꯃꯣꯏꯁꯦ ꯐꯣꯟ ꯇꯧꯔꯁꯨ ꯄꯥꯏꯗꯤ ꯍꯥꯏ
ꯑꯗꯣ
ꯍꯣꯏ ꯑꯩꯈꯣꯏꯅ ꯇꯧꯕ ꯀꯥꯟꯗꯁꯨ ꯄꯥꯏꯗꯦ ꯃꯣꯏꯃꯗ ꯑꯩꯅ ꯅꯍꯥꯟ ꯍꯥꯏꯔꯝꯕ ꯃꯔ ꯔꯦꯟ ꯃꯄꯨꯗꯣ ꯂꯥꯛꯑꯒꯀꯣ ꯐꯣꯟ ꯇꯧꯔꯒꯗ꯭ꯔꯦ ꯃꯃꯜꯗꯨ ꯄꯄꯤꯔꯣ ꯍꯥꯏꯌꯣ ꯍꯥꯏꯕꯒꯤꯀꯣ ꯑꯩꯗꯣ ꯅꯪꯒꯤ ꯗ꯭ꯔꯦꯟ ꯅꯪꯒꯤ ꯀꯤꯗꯣ ꯊꯨꯒꯥꯏꯔꯒꯦ ꯍꯥꯏꯌꯦꯦ ꯍꯥꯏꯅꯀꯣ
ꯑꯝ
ꯑꯩꯅ ꯀꯩꯅꯣ ꯇꯧꯕ ꯑꯗꯨꯒꯤ ꯏ ꯃꯥꯗꯣ ꯅꯦꯛꯁ ꯗ ꯂꯣꯟ ꯂꯣꯟꯣꯟ ꯆꯀꯣ ꯄꯆꯥꯏꯗ ꯂꯣꯏ ꯄꯨꯁꯤꯟ ꯄꯨꯈ꯭ꯔꯦ ꯎꯝ
ꯍꯣꯏ ꯨꯝ ꯇꯣꯉꯥꯟ ꯇꯣꯉꯥꯟꯅ ꯂꯩꯕ꯭ꯔꯥꯅꯦ
ꯃꯥꯔꯣ
ꯅꯣꯏ ꯅꯟꯅꯥ ꯀꯅꯥ
ꯑꯩꯗꯤ ꯑꯁꯤꯗ ꯏꯃꯥꯟꯅꯕꯤꯒ ꯂꯩꯕꯅꯦ
ꯍ ꯎꯝ ꯅꯥꯟ ꯅꯥꯟ ꯅꯪꯒ ꯊꯕꯛ ꯁꯨꯃꯤꯟꯅꯕꯗꯨꯔꯣ
ꯑꯗꯨ ꯅꯠꯇꯦ ꯑꯇꯣꯞꯄ ꯍꯣꯏ ꯃꯗꯨ ꯑꯗꯨꯗꯅꯤ ꯃꯗꯨꯗꯤ ꯑꯥꯗ ꯆꯠꯈ꯭ꯔꯦ ꯅꯪꯁꯨ ꯑꯁꯤꯗ ꯂꯥꯛꯑꯒ ꯀꯩꯅꯣ ꯇꯧꯔꯣ
ꯑ
ꯑꯩꯈꯣꯏꯒꯤ ꯃꯤ ꯌꯥꯝ ꯂꯩꯕ꯭ꯔꯥ ꯑꯗꯨꯗ
ꯍꯥꯥ
ꯊꯅꯤ ꯌꯥ ꯂꯩꯕ
ꯃꯤꯗꯤ ꯌꯥꯝꯃꯦ ꯁꯤꯗ ꯑꯩꯒꯤ ꯂꯩꯐꯝꯔꯣ ꯍꯥ
ꯑꯩꯈꯣꯏ ꯈꯨꯟꯒꯤ ꯃꯤ ꯂꯩꯕ꯭ꯔꯥ ꯍꯥꯏꯕ ꯅꯪ ꯈꯥꯛꯛꯇꯔꯣ
ꯑꯁ ꯑꯩꯈꯣꯏ ꯈꯨꯟꯒꯤ ꯃꯤ ꯂꯩꯌꯦꯗ ꯃꯤ ꯌꯥꯝꯗꯤ ꯌꯥꯝꯗꯦ ꯍꯟꯗꯛꯇꯤ ꯑꯅꯤ ꯑꯍꯨꯝ ꯃꯔꯤ ꯃꯉꯥꯗꯤ ꯂꯩꯔꯝꯃꯅꯤ ꯎꯝ
ꯌꯨꯝ ꯆꯠꯄ꯭ꯔꯥ ꯑꯗꯨꯒ ꯑꯗꯨꯝ ꯅꯠꯇ꯭ꯔꯒ ꯊꯕꯛ ꯁꯨꯕ ꯆꯠꯕ꯭ꯔꯥ
ꯊꯕꯛ ꯁꯨꯕꯁꯨ ꯌꯥꯎꯋꯦ ꯁꯨꯕꯁꯨ ꯌꯥꯎꯋꯦ
ꯒꯤ ꯇꯨꯝꯕꯁꯨ ꯌꯥꯎꯕ꯭ꯔꯥ
ꯅꯨꯡꯇꯤꯒꯤꯦ ꯅꯨꯡꯇꯤꯒꯤ ꯑꯗꯨꯝ ꯇꯣꯡꯉꯁꯨ ꯌꯥꯎꯋꯦ ꯅꯨꯡꯇꯤꯒꯤ ꯄꯥꯔꯇꯤ ꯇꯧꯕꯁꯨ ꯌꯥꯎꯋꯦ
ꯔꯦ ꯍꯦ
ꯃꯁ
ꯅꯨꯡꯉꯥꯏꯒꯅꯤꯅꯦ ꯑꯗꯨꯗꯤ ꯅꯨꯡꯇꯤꯒꯤ ꯄꯇꯤ ꯇꯧꯃꯤꯗꯔ ꯌꯥꯏ ꯂꯒꯦ
ꯂꯑꯣꯣ ꯂꯑꯣꯣ ꯅꯅꯨꯡꯉꯥꯏꯕꯅꯦ ꯁꯤꯗ ꯄꯇꯤ ꯇꯧꯕ
ꯌꯨꯝ ꯂꯩ ꯂꯩ ꯈꯗ ꯂꯩꯕꯁꯦ ꯅꯨꯡꯗ ꯃꯦꯅꯦ ꯑꯦ ꯃꯔꯔꯣꯡꯒꯦ ꯥꯏꯇꯔꯤ ꯅꯣ ꯏꯅ ꯆꯅꯥ ꯀꯔ
ꯂꯥꯛꯑꯣ ꯅꯪꯒꯤ ꯃꯔꯨꯞꯁꯤꯡꯁꯨ ꯑꯁꯤꯗ ꯂꯩꯌꯦꯗꯅ
ꯈꯗ꯭ꯔꯦ ꯂꯉꯥꯏ ꯇꯧꯁꯤꯦꯔ
ꯌꯥ꯭ꯔꯦ
ꯒꯂꯣ ꯀꯌꯥ ꯀꯌꯥꯗ ꯊꯥꯃꯗ
ꯑ ꯐꯔꯤ ꯍꯂꯅꯦ ꯐꯣꯔꯅꯦ ꯑꯁꯤꯗ ꯂꯩ ꯍꯣꯏ ꯁꯤꯗꯗꯤ
ꯎꯝ
ꯌꯥꯝ ꯇꯥꯡꯉꯦ
ꯐꯣꯔ ꯊꯥꯎꯖꯟꯣꯏꯔꯍꯦ
ꯑꯦ ꯇꯥꯉꯦ ꯂꯥꯏꯁꯨ ꯂꯥꯏꯠꯒꯤ ꯏꯂꯦꯛꯇ꯭ꯔꯤꯛ ꯕꯤꯜꯁꯨ ꯂꯧꯋꯦ ꯑꯗꯨꯒ ꯏꯁꯤꯡꯁꯨ ꯄꯤꯗꯦ ꯑꯣꯏꯣꯏꯔꯦ
ꯑꯗꯨꯗꯤꯦ ꯌꯥꯝ ꯃꯥꯡꯒꯅꯤꯗ
ꯍ
ꯑꯩ ꯂꯅꯤꯗ꯭ꯔꯔꯤ
ꯑꯁꯤ ꯑꯁꯤꯗ ꯑꯁꯤꯗ ꯅꯠꯇꯕꯁꯨ ꯂꯩꯌꯦ ꯌꯥꯝ ꯂꯩꯕꯅꯦ ꯔꯦꯟꯅꯤ ꯑꯁ ꯀꯩꯁꯨ ꯈꯜꯂꯅ ꯌꯥꯝ ꯂꯩ ꯑꯁꯤꯗꯗꯤ ꯍꯣꯏ ꯑꯁꯤꯗꯗꯤꯀꯣ ꯑꯁ ꯂꯤꯁꯤꯡ ꯃꯔꯤ ꯂꯤꯁꯤꯡ ꯇꯔꯦꯠ ꯂꯤꯁꯤꯡ ꯃꯉꯥ ꯎ ꯕꯥꯠꯔꯨꯝꯒ ꯑꯦꯇꯦꯟ ꯇꯧꯔꯗꯤꯀꯣ ꯂꯤꯁꯤꯡ ꯃꯉꯥ ꯂꯤꯁꯤꯡ ꯇꯔꯨꯛ ꯌꯒꯅꯦ
ꯇꯦꯁ ꯍꯧꯕꯗꯤ ꯌꯥꯝ ꯐꯗꯤ ꯐꯕꯅꯤ
ꯍꯣꯏ ꯑꯗꯣ ꯏꯁꯤꯡꯗꯤ ꯄꯤꯗꯕ ꯏꯁꯤꯡ ꯄꯤꯔꯗꯤꯀꯣ ꯈꯔ ꯄꯥꯎ ꯁꯤ ꯁꯨꯝ ꯄꯤꯔꯦ
ꯌꯥꯝꯃꯕꯅꯤ ꯂꯩꯦ ꯏꯁꯤꯡ ꯏꯁꯤꯡ ꯐꯥꯎꯕ ꯃꯐꯝꯐꯝꯗꯨꯅꯤ ꯍꯥꯏꯅꯤ ꯂꯥꯏꯅꯤꯡꯕ
ꯂꯩꯅꯤꯗ ꯊꯤꯔꯗꯤ ꯑꯩꯁꯨ ꯊꯤꯒꯅꯤ ꯊꯕꯛ ꯐꯪꯉꯗꯤꯦ ꯊꯟꯗ ꯂꯩꯉ
ꯊꯕꯛꯇꯣ ꯁꯨꯔꯒ ꯁꯦꯂꯔꯤꯗꯣ ꯌꯥꯝꯃꯗꯤ ꯐꯒꯗꯕ ꯁꯦꯂꯔꯤꯗꯣ ꯑꯁ ꯌꯥꯝꯗ꯭ꯔꯗꯤ ꯊꯤꯒꯅꯦ ꯎꯄꯥꯏ ꯂꯩꯔꯦ ꯆꯥꯕ ꯊꯄꯂꯧꯋꯦ ꯑꯟꯏꯟꯇꯦꯜꯂꯤꯖꯦꯕꯜ ꯂꯧꯎꯔꯅꯤ ꯔꯦꯟꯁꯨ ꯑꯃꯨꯛ ꯄꯤꯔꯅꯤ ꯑꯁ
ꯄꯩꯁꯥꯒ ꯇꯣꯛ ꯊꯣꯛꯇꯦꯗ ꯁꯦꯚꯤꯡꯒ ꯂꯩꯇꯦ
ꯑꯟꯏꯟꯇꯦꯜꯂꯤꯖꯦꯕꯜ
ꯑꯟꯑꯣꯗꯤꯕꯜ
ꯍꯥꯎꯆꯕ ꯃꯐꯝꯗ ꯄꯨꯟꯅ ꯂꯩꯃꯤꯟꯅꯔꯗꯤꯀꯣ ꯑꯗꯨꯃꯥꯏꯅ ꯇꯧꯔꯗꯤ ꯁꯦꯚꯤꯡ ꯂꯩꯒꯅꯤ ꯑꯗꯨ ꯅꯠꯇ꯭ꯔꯗꯤ ꯁꯦꯚꯤꯡ ꯂꯩꯔꯣꯏ
ꯌꯨꯝꯗ ꯂꯩꯅꯤꯡꯗꯕꯩꯅꯤꯅꯦ ꯌꯨꯝꯗ ꯂꯩꯅꯤꯡꯗꯕꯩ ꯆꯠꯂꯤꯅꯤꯅꯦ ꯅꯠꯇ꯭ꯔꯗꯤ ꯆꯠꯂꯣꯏ
ꯀꯅꯤ ꯍꯣꯇꯦꯜ ꯍꯥꯡꯉꯁꯤꯔꯣ
ꯀꯥꯏꯗ ꯍꯥꯡꯉꯁꯦ
ꯈꯪꯗꯦ ꯀꯥꯏꯗ ꯍꯪꯖꯤꯔꯣ
ꯈꯣꯏ ꯈꯨꯟꯗ ꯑꯍꯑꯍ
ꯍꯣꯏ ꯈꯨꯟꯗꯨꯗꯤ ꯌꯥꯔꯣꯏꯅꯦ ꯁꯤꯠꯂꯣꯏꯕ